ꯇꯥꯎ ꯀꯩꯗꯧꯔꯤꯅꯣ ꯁꯣꯝꯁꯤꯕꯣ ꯅꯨꯡꯉꯥꯏꯔꯤꯕꯣ ꯁꯤꯁꯦ ꯑꯩ ꯀꯣꯄꯝꯃꯃꯤꯒ ꯑꯩꯁꯦ ꯃꯥꯁꯦ ꯒ꯭ꯔꯒ ꯇꯧꯈ꯭ꯔꯦ ꯏꯅꯔꯖꯤꯁꯨ ꯂꯩꯇ꯭ꯔꯦ ꯑꯩ ꯑꯁꯦꯡꯕ ꯍꯥꯏꯕꯗꯀꯣ ꯑ
ꯥꯏ ꯂꯔꯕ꯭ꯔꯥꯎ ꯍꯧꯖꯤꯦꯛ ꯁꯗꯗ
꯭ꯋꯥꯟ ꯌꯨꯝꯗꯒꯤ ꯑꯩꯒꯤ ꯌꯨꯝ ꯍꯜꯂꯛꯈ꯭ꯔꯦ
ꯅꯣꯏꯒꯤ ꯌꯨꯝ ꯂꯥꯕ꯭ꯔꯥ ꯅꯛꯅꯕ꯭ꯔꯥ
ꯂꯥꯞꯇꯅ ꯈꯦ
ꯑꯝ
ꯑꯦꯅ ꯑꯦ ꯂꯥꯛ ꯑꯩ ꯁꯄ꯭ꯂꯥꯏꯗꯨꯔ ꯁꯄ꯭ꯂꯥꯏꯗꯨ ꯐꯣꯝ
ꯑꯗꯣ ꯏꯁꯤꯡ ꯀꯃꯥꯏꯅ ꯇꯧꯕ꯭ꯔꯥ ꯄꯦ ꯇꯧꯕ꯭ꯔꯥ ꯊꯥ ꯊꯥꯗ ꯅꯠꯇ꯭ꯔꯒ ꯀꯃꯥꯏꯅ ꯇꯧꯕ꯭ꯔꯣ ꯁꯄ꯭ꯂꯥꯏꯒꯤꯗꯣ
ꯅꯣ ꯏꯁꯤꯡ ꯑꯗꯨꯝ ꯂꯥꯛꯑꯦ ꯐꯔꯤꯟꯦꯛꯁꯤꯡꯗꯣ ꯄꯥꯏ ꯀꯤꯗꯣ ꯀꯣ ꯍ ꯉꯅꯣ ꯁꯣ ꯀꯨꯀꯔ ꯅꯪꯒꯤ ꯂꯧꯈ꯭ꯔꯣ ꯑꯁ ꯑꯁ ꯉꯁꯥꯏ ꯑꯩ ꯃꯣꯔꯅꯤꯡ ꯅꯨꯇ ꯆꯠꯄꯗꯣ ꯍꯧꯖꯤꯛ ꯑꯩꯅ ꯌꯨꯝ ꯍꯜꯂꯛꯄꯅꯦ
ꯌꯥꯏ ꯀꯗꯥꯏ ꯀꯗꯥꯏ ꯆꯠꯄ꯭ꯔꯣ
ꯈꯣꯟ ꯌꯨꯝꯗ ꯆꯠꯂꯦ ꯑꯗꯨꯒ ꯔꯤꯝꯁꯇ ꯐꯣꯔꯝ ꯐꯤꯜꯂꯞ ꯁꯝꯃꯦ ꯆꯥꯎꯧꯅꯤꯡꯉ
ꯁꯝꯅ
ꯁꯤ ꯅꯍꯥꯟ ꯑꯦꯝ ꯇꯤ ꯑꯦꯁ ꯀꯗꯣ ꯃꯜꯇꯤ ꯇꯥꯁꯀꯤꯡꯒꯤꯗꯣ ꯑꯗꯨ ꯐꯣꯝꯗꯣ ꯁꯝꯃꯤꯠ ꯇꯧꯒ ꯆꯠ ꯋꯥ
ꯑꯥ
ꯒꯤ ꯐꯨꯏꯕ꯭ꯔꯥ ꯐꯨꯏꯗꯕ꯭ꯔꯥ ꯋꯥ ꯐꯁꯤ ꯋꯥ ꯐꯁꯤ ꯂꯩꯣꯏ ꯁꯤꯒ ꯇꯧꯋꯣꯏ ꯉꯁꯤ ꯋꯦꯗꯔꯗꯣ
ꯍꯣꯟꯗꯤ ꯁꯤꯗꯤ ꯎꯝ ꯋꯦꯗꯔ ꯅꯨꯡꯉꯥꯏ ꯍꯥꯏ
ꯏꯪꯉꯤꯅ ꯃꯣꯏꯗꯤ ꯆꯦꯛ ꯀꯥꯏꯅ ꯂꯩꯕꯅꯤꯅꯀꯣ
ꯑꯣ ꯍꯍ
ꯃꯄꯥꯟ ꯁꯨ ꯑꯃꯨꯛ ꯃꯩ ꯃꯨꯠꯄ꯭ꯔꯣ ꯀ꯭ꯔꯤꯔꯥ ꯑꯣ ꯃꯣꯏꯗꯤ ꯃꯥꯥꯡꯕꯩ ꯃꯄꯤꯜꯁꯨ ꯊꯛꯇꯦ ꯇꯦ ꯈꯣꯏꯗꯤ ꯁꯥꯕꯅ ꯁꯥꯕꯅ ꯁꯥꯕꯅ ꯑꯗꯨꯒꯤ ꯂꯩ ꯂꯩꯕ ꯉꯝꯗꯕꯒꯤ ꯃꯣꯏ ꯃꯌꯨꯝꯗ ꯆꯠꯄꯅꯦ
ꯀ꯭ꯔꯤꯁꯨ ꯇꯧꯅꯤꯡꯉꯥꯏ ꯂꯩꯇ꯭ꯔꯗꯤ ꯗꯨꯝ ꯂꯩꯔꯒ ꯇꯨꯝꯅꯤꯡꯉꯥꯏ ꯈ ꯂꯥꯛꯄ ꯌꯥꯏ
ꯑꯗꯨꯅꯦ ꯑꯩ ꯑꯗꯨꯝ ꯃꯔꯛ ꯃꯔꯛꯇ ꯑꯗꯨꯝ ꯇꯧꯔꯝꯅꯦ ꯑꯁꯦꯡꯕ ꯍꯥꯏꯕꯗꯀꯣ ꯀ꯭ꯔꯤꯔꯥ ꯑꯩꯒꯤ ꯒꯦꯁꯁꯦ ꯑꯩꯒꯤ ꯒꯦꯁꯁꯦ ꯂꯩꯛ ꯇꯧꯒꯦꯔꯥ ꯁꯤ ꯃꯅꯝ ꯅꯝ
ꯑꯣꯐ ꯇꯧꯕꯒꯤ ꯑ ꯑꯣꯐ ꯇꯧꯕ ꯀꯥꯎꯕꯒꯤꯔꯣ
ꯑꯣꯐ ꯇꯧꯋꯦ ꯑꯣꯐ ꯇꯧꯔꯁꯨ ꯒꯦꯁ ꯂꯤꯛ ꯇꯧꯕ ꯑꯗꯨꯝ ꯂꯩꯅ
ꯑꯝ
ꯑꯗꯨ ꯇꯧꯕ ꯑꯣꯏꯔꯝꯅꯤꯗ ꯍꯧꯒꯠꯂꯒ ꯑꯩꯒꯤ ꯃꯥꯏ ꯐꯥꯎ ꯇꯥꯗꯕꯤꯗ ꯑꯗꯨꯝ ꯆꯠꯄꯅꯤ
ꯑ ꯍꯍ ꯌꯥꯏ
ꯎꯝ ꯌꯥꯕꯅꯦ ꯁꯦꯡꯕ ꯍꯥꯏꯕꯗꯤ ꯀ꯭ꯔꯤꯔꯣ ꯏꯁꯩ ꯑꯃꯨꯛ ꯂꯥꯛꯑꯦ ꯑꯩꯒꯤꯗ ꯋꯥꯌꯦ ꯊꯕꯛ ꯆꯠꯄ꯭ꯔꯣ
ꯊꯕꯛ ꯃꯐꯝꯗꯅꯦ
ꯑꯦ ꯐ꯭ꯔꯤ ꯑꯣꯏꯕ꯭ꯔꯥ ꯍꯧꯖꯤꯛ
ꯑ ꯃꯤ ꯀꯅꯥꯥꯁꯨ ꯂꯥꯛꯇꯦ
ꯑꯣ ꯁꯤꯠꯇꯤ ꯁꯤꯠꯄ꯭ꯔꯣ
ꯁꯤꯠꯇꯦ ꯎꯄꯥꯏ ꯂꯩꯇ꯭ꯔꯦ ꯁꯪꯕ ꯁꯪꯕ ꯈꯛꯇ ꯉꯥꯏꯔꯦ ꯗꯨꯀꯥꯟ ꯌꯣꯟꯗ꯭ꯔꯦ ꯄꯣꯠ
ꯑꯗꯨꯁꯨ ꯅꯨꯡꯉꯥꯏꯕ ꯅꯤꯍꯦ ꯀꯁꯇꯃꯔ ꯂꯥꯛꯇꯕ ꯃꯇꯝꯗꯗꯤ
ꯂꯥꯛ ꯃꯟꯗꯕꯒꯤ ꯊꯝꯅꯤꯡꯉꯥꯏꯁꯨ ꯏꯀꯥꯏꯖꯔꯦ
ꯑꯁ ꯗꯨ ꯑꯣꯏꯔꯁꯨ ꯑꯩꯈꯣꯏꯕꯨ ꯗꯤ ꯁꯦꯂꯔꯤ ꯕꯀꯣ ꯁꯦꯂꯔꯤ ꯕꯨ ꯄꯤꯔꯗꯤ ꯑꯗꯨꯝ ꯌꯥꯔꯦꯅ
ꯎꯝ
ꯑꯗꯨꯅꯤ ꯑꯁ
ꯅꯇꯣꯝꯇ ꯂꯩꯕ꯭ꯔꯣ ꯍꯧꯖꯤꯛ ꯀꯥꯟꯗꯤ
ꯇꯣꯝꯇ ꯂꯩꯕꯅꯦ ꯇꯣꯝꯇ ꯂꯩꯇ꯭ꯔꯗꯤ ꯎꯄꯥꯏ ꯂꯩꯇ꯭ꯔꯦ ꯄꯥꯏ ꯂꯩꯇ꯭ꯔꯦ ꯏꯇꯣꯝꯇ ꯂꯩꯇꯕ ꯂꯩꯔꯕꯅꯤꯅ ꯑꯩꯁ ꯑꯩꯒꯤ ꯐꯤꯔꯣꯜꯗꯣ ꯀꯪꯕ꯭ꯔꯥ ꯀꯪꯗꯕ꯭ꯔꯥ ꯌꯦꯡꯈꯤꯒ꯭ꯔꯦ ꯋꯦꯗꯔꯣ ꯅꯅꯨꯡꯉꯥꯏ ꯄꯨ ꯑꯗꯨ
ꯉꯁꯤꯗꯤ ꯈꯔ ꯅꯨꯡꯉꯥꯏꯌꯦ ꯅꯣꯡ ꯃꯝꯕꯒꯤꯀꯣ ꯅꯣꯡ ꯈꯔ ꯉꯁꯥꯏ ꯈꯔ ꯆꯨꯕꯤꯕ ꯑꯗꯨꯒꯤ ꯪꯁꯔ ꯑꯗꯣ ꯌꯥꯝ ꯊꯣꯛꯇꯦ ꯅꯨꯡꯁꯤꯗꯤ ꯅꯨꯡꯉꯥꯏ
ꯑꯣ ꯉꯁꯥꯏꯗꯣ ꯁꯤꯗ ꯅꯣꯡ ꯐꯖꯅ ꯇꯥꯒꯦꯔ ꯍꯥꯏꯔꯒ ꯈꯁꯤꯛꯇ ꯃꯥꯔꯒ ꯇꯣꯛꯈ꯭ꯔꯦ ꯑꯦ ꯑꯦ ꯑꯦ ꯑꯦ ꯃꯣꯖꯥ ꯇꯥꯒꯦ ꯇꯧꯋꯦ ꯉꯔꯥꯡ ꯑꯩ ꯐꯤ ꯁꯨꯔꯒ ꯑꯩꯒꯤ ꯃꯣꯖꯥ ꯑꯃ ꯑꯗꯥꯏꯗ ꯊꯝꯝꯕ꯭ꯔꯥ ꯈꯪꯗꯦ ꯐꯕ ꯑꯣꯏꯣꯏꯗꯦ ꯑꯩ ꯃꯨꯖꯥꯖ ꯐꯨꯕ ꯍꯩꯇꯦ
ꯕ꯭ꯔꯁꯅ ꯇꯥꯛꯑꯣꯅ
ꯇꯥꯛꯑꯦ ꯑꯗꯨ ꯀꯣꯛꯇꯦ
ꯏ ꯏꯕ꯭ꯔꯥꯁꯅ ꯇ ꯟꯅ ꯀꯩꯅꯣ ꯇꯧꯕꯗꯣ ꯍꯩꯇꯦ
ꯑꯣ ꯁꯕꯨꯔꯣ
ꯐꯞꯇꯕꯥ ꯀꯩꯅꯣ ꯇꯧꯔꯁꯨ ꯕ꯭ꯔꯁꯅ ꯇꯛ ꯄ꯭ꯔꯗꯁ
ꯎꯝ ꯕ꯭ꯔꯥꯁꯅ ꯆꯛꯄꯗꯨꯅ ꯄ ꯑꯗꯨ ꯅꯥꯅꯦ ꯕ꯭ꯔꯁꯅ ꯇꯛꯄꯗꯨꯅ ꯃꯣꯠꯄꯗꯨꯣ ꯊꯣꯛꯑꯦꯕ ꯍꯣꯏ ꯐ ꯀ ꯃꯈꯥꯗꯣ ꯁꯥꯞ
ꯆꯦꯟꯗꯤ ꯆꯦꯟꯗꯕ ꯍꯦꯛꯛꯇ ꯀꯥꯏ ꯗ ꯑꯗꯨꯅ
ꯑꯗꯨꯅꯤ ꯑꯗꯨ ꯇꯧꯍꯜꯂꯦ ꯂꯩ ꯁꯤꯦꯔꯤꯌꯁꯂꯤ ꯌꯥꯝ ꯋꯥꯔꯦ
ꯅꯣꯏ ꯈꯛꯇ ꯉꯥꯏꯔꯦ ꯅꯨꯡꯉꯥꯏꯔꯤꯁ
ꯅꯥꯅꯦ ꯎꯥꯏꯗ
ꯅ ꯅꯅꯨꯡꯉꯥꯏꯁꯦ
ꯥꯏꯔꯤꯗꯤ ꯀ ꯅꯨꯡꯉꯥꯏꯕꯦ ꯃꯥꯡꯕꯒꯤꯅꯦ
ꯅꯨꯡꯉꯥꯏꯔꯦ ꯌꯦꯡꯕ ꯀꯥꯟꯗ ꯌꯥꯝ ꯅꯨꯡꯉꯥꯏꯌꯦ ꯅꯣꯏꯗꯤ
ꯌꯦꯡꯕꯗ ꯅꯨꯡꯉꯥꯏꯕꯅꯦ ꯃꯅꯨꯡꯗꯗꯤ ꯌꯥꯝ ꯏꯁꯇ꯭ꯔꯒꯜ ꯇꯧꯝꯅꯦ ꯑꯩꯈꯣꯏꯁꯦ ꯌꯥꯝ ꯅꯨꯡꯉꯥꯏꯔꯕꯅꯦ ꯑꯩꯈꯣꯏꯁꯦ ꯌꯦꯡꯕꯗ ꯌꯦꯡꯕꯗ ꯅꯨꯡꯉꯥꯏꯕꯒꯤꯅꯦ
ꯀ꯭ꯂꯥꯁ ꯆꯠꯄ꯭ꯔꯣ ꯃꯣꯏꯗꯤ
ꯁꯗꯦꯔꯗ ꯈꯛ ꯆꯅꯤꯉ
ꯑꯗꯨꯅꯦ ꯑꯗꯨꯒꯤ ꯀ꯭ꯂꯥꯁꯇ ꯆꯠꯄ꯭ꯔ ꯂꯥꯁ ꯁꯟꯗꯦꯗꯣ
ꯑꯦ ꯅꯁꯨꯨꯨꯔꯦ ꯆ ꯇꯕ
ꯆꯠꯁꯨ ꯌꯥꯕ꯭ꯔꯣ ꯑꯗꯨꯒꯨꯝꯕꯗꯣ
ꯆꯠꯇ꯭ꯔꯗꯤ ꯑꯩꯈꯣꯏꯒꯤ ꯃꯥꯡꯉꯦꯅ ꯀꯅꯥꯒꯤ ꯃꯥꯡꯕ꯭ꯔꯥ ꯑꯗꯨꯒꯤ ꯔꯤꯛꯁꯇꯣ ꯂꯧꯔꯒ ꯆꯗꯕꯅꯤ ꯌꯥꯝ ꯑꯦꯞꯁꯦꯟ ꯇꯧꯔꯗꯤ ꯍꯥꯏꯕꯗꯤ ꯑꯩꯈꯣꯏꯁꯦ ꯏꯁꯇꯨꯗꯦꯟꯅꯦ ꯍꯥꯏꯕꯤꯕꯒꯤ ꯀꯣ ꯃꯣꯏꯗꯨꯁꯨ ꯀꯟꯅ ꯍꯥꯏꯗꯦꯕ ꯍꯥꯏꯕꯗꯤ ꯅꯪ ꯂꯩꯁꯟꯗꯦ ꯈꯔꯗ ꯆꯠꯂꯤꯦꯕ ꯑꯗꯨꯒꯤ ꯃꯅꯁꯨ ꯀꯟꯅ ꯍꯥꯏꯗꯣꯏꯗ
ꯑꯦꯞꯁꯦꯟ ꯇꯔꯗꯤ ꯑꯦꯞꯁꯦꯟ ꯐꯥꯏꯒ ꯍꯦꯛꯇ ꯂꯥꯎꯕ꯭ꯔꯥ ꯍꯦꯛꯛꯇ ꯅꯍꯥꯟ ꯑꯩꯒꯤ ꯀꯖꯤꯟ ꯑꯃ ꯇꯤ ꯇꯧꯕ ꯀꯥꯟꯗ ꯑꯦꯞꯁꯟ ꯑꯦꯞꯁꯟ ꯑꯣꯏꯔꯗꯤ ꯑꯦꯞꯁꯟ ꯐꯥꯏꯟ ꯂꯧꯋꯦ ꯍꯥꯏꯕꯒꯤ
ꯑꯣꯃ ꯑꯩꯈꯣꯏ ꯇꯝꯐꯝꯗ ꯇꯝꯃꯤ ꯍꯥꯏꯕ꯭ꯔꯥ
ꯅꯠꯇꯦ ꯅꯪ ꯇꯝꯐꯝꯗꯨꯗꯤ ꯇꯣꯉꯥꯟꯂꯝꯒꯅꯤ
ꯑ ꯍꯣꯏ ꯄ꯭ꯔꯥꯏꯚꯦꯠꯒꯤꯗꯤ ꯏꯁꯇ꯭ꯔꯤꯛ ꯑꯣꯏꯕꯅꯦ ꯍꯣꯏ ꯄꯁꯦ ꯍꯣꯏ ꯄꯁꯦ ꯚꯣꯔꯃꯦꯟ ꯆꯅꯤꯡ ꯂꯩꯅꯕ꯭ꯔꯥ ꯈꯪꯗꯦ
ꯑ
ꯌꯥꯕ ꯃꯤ
ꯆꯃꯟꯕꯒꯦꯔꯣ
ꯐꯣꯟ ꯇꯧꯃꯟꯕꯒꯤꯅꯤ
ꯀꯅꯥ ꯀꯅꯥ ꯇꯥꯕ꯭ꯔꯥ
ꯈꯪꯗ꯭ꯔꯦ ꯃꯤꯌꯥꯃꯦ ꯃꯤ ꯌꯥꯝꯃꯤ ꯇꯕꯗ
ꯁꯦꯡꯅꯕꯏ ꯌꯥꯝꯈ꯭ꯔꯕ ꯃꯥꯜꯂꯦ ꯅꯣꯣꯏꯁꯦ
ꯐꯪꯗꯦ ꯒ꯭ꯔꯨꯨꯞ ꯇ ꯑꯗꯨꯝ ꯇꯧꯈ꯭ꯔꯕꯅꯦ ꯑ ꯁꯥꯏꯁꯦ ꯑꯩꯈꯣꯏ ꯌꯨꯝꯗꯗꯤ ꯍꯈꯣꯟ ꯌꯨꯝꯗꯗꯤ ꯈꯔ ꯐꯖꯅ ꯏꯪ ꯏꯪ ꯂꯥꯎꯔꯒ ꯂꯥꯛꯄꯅꯦꯕ ꯁꯤ ꯍꯦꯛ ꯌꯨꯝ ꯌꯥꯎꯔꯒ ꯁꯥꯏꯁꯨ ꯌꯦꯡꯉꯣ ꯁꯥꯎꯅꯤꯡꯉꯦ ꯄꯣꯛ ꯅꯝꯕ꯭ꯔꯣꯟ ꯑꯃ ꯒꯦꯁꯇ꯭ꯔꯤꯛ ꯂꯩꯕꯅꯦ
ꯇꯤꯟꯒꯤ ꯑꯣꯏꯕꯒꯤꯔꯣ
ꯍꯥꯥ
ꯤꯟ ꯇꯤꯟ ꯇꯤꯟꯅ ꯍꯣꯞꯄꯒꯦꯔꯕ ꯌꯨꯝꯗ ꯅꯪꯒꯤ ꯌꯨꯝꯗ ꯁꯥꯕꯗꯣ ꯎꯝ
ꯑꯗꯨ ꯑꯣꯏꯔꯁꯨꯨꯒ꯭ꯦ ꯍꯥꯏꯁꯤꯔ ꯁꯤꯦꯂꯤꯡꯗꯤ ꯍꯥꯞꯄꯦ
ꯎꯝ
ꯁꯤꯂꯤ ꯍꯥꯕꯁꯨ ꯁꯥꯏꯌꯦꯕ ꯑꯗꯨꯒꯤꯗ ꯃꯔꯛ ꯃꯔꯥꯗꯗꯤ ꯅꯨꯡꯁꯤꯜꯂꯥꯛꯑꯦ ꯋꯤꯟꯗꯣꯗꯒꯤ
ꯎꯝ ꯍꯣꯏ ꯏꯝꯐꯥꯜꯗ ꯂꯩꯕ ꯀꯥꯟꯗꯁꯨ ꯀꯩꯅꯣ ꯅꯨꯡꯊꯤꯜꯗꯗꯤ ꯌꯨꯝꯗ ꯂꯩꯕ ꯌꯥꯗꯕꯅꯦ ꯁꯥꯕꯅ
ꯎꯝ ꯈꯣꯟꯒꯤ ꯈꯣꯏꯅ ꯅꯨꯡꯗꯥꯡꯗ ꯂꯩꯕ ꯌꯥꯗꯕ ꯁꯥꯕꯗꯣ ꯇꯧꯕ ꯕꯣꯜ ꯌꯦꯡꯕ꯭ꯔꯣ ꯅꯪꯗꯤ
ꯌꯦꯡꯗꯦ ꯅꯪꯒꯤ ꯑꯦꯞꯁ ꯌꯦꯡꯕ꯭ꯔꯥ ꯂꯤꯡꯗ ꯌꯦꯡꯕ꯭ꯔꯥ ꯀꯃꯥꯏ
ꯑꯦꯞꯁꯇ ꯌꯦꯡꯕꯅꯦ ꯉꯔꯥꯡꯗ ꯇꯤꯕꯤ ꯐꯔꯤꯌꯦꯅꯦ
ꯁꯤ ꯐ ꯃꯤ ꯌꯥꯝ ꯃꯃꯒꯥꯏꯌꯦꯡ
ꯍꯣꯏ ꯑꯁ ꯌꯦꯡꯕ ꯌꯥꯝ ꯌꯥꯝ ꯌꯦꯡꯨꯔꯒ ꯑꯁ ꯁꯤꯡꯖꯨ ꯎ ꯅꯦꯛꯛꯇꯨꯅꯦ ꯆꯥꯔꯒ ꯌꯦꯡꯅꯦ ꯉꯔꯥꯡꯗꯣ
ꯀꯩꯅ ꯇꯗꯤ ꯑ ꯁꯨꯝꯃꯥꯏ ꯌꯦꯡꯁꯦ ꯍꯥꯏꯅ ꯇꯧꯕꯅꯤ ꯑꯗꯨ ꯇꯤꯚꯤ ꯂꯩꯕ ꯃꯤ ꯊꯤꯈꯤ ꯍꯒ ꯍꯗ ꯅꯕ ꯑꯦꯗꯦꯅ
ꯍꯣꯏ ꯇꯤꯕꯤꯔꯥ ꯄ꯭ꯔꯣꯖꯦꯛ ꯇꯥꯔꯒꯔ ꯑꯗꯨꯝ ꯀꯥꯞꯄ ꯌꯥꯕ ꯂꯩꯔꯗꯤ ꯑꯗꯨꯝ ꯌꯦꯡꯃꯤꯟꯅ ꯅꯥꯎ ꯑꯗꯨꯅ ꯐꯔ ꯅꯨꯡꯉꯥꯏ
ꯍꯗ ꯈꯗꯗꯤꯕꯦ
ꯍꯣꯏ ꯈꯣꯟ ꯉꯔꯥꯡ ꯈꯣꯟꯗꯨꯁꯨ ꯇꯤꯚꯤꯗ ꯌꯦꯡꯅꯤꯅ ꯂꯥꯛꯑꯣ ꯍꯥꯏ ꯃꯥ ꯂꯥꯛꯇꯕ ꯎꯝ
ꯀ꯭ꯔꯤ ꯑꯦꯞꯁ ꯌꯥꯝꯕ꯭ꯔꯥ
ꯑꯩꯈꯣꯏꯗꯤ ꯑꯥꯏ ꯑꯦꯁ ꯇꯤ ꯚꯤꯗ ꯌꯦꯡꯉꯦ ꯏꯕꯇꯅꯥ ꯀ꯭ꯔꯤꯛ ꯐꯥꯏ ꯀ꯭ꯔꯤꯛ ꯐꯥꯏ ꯇꯤꯚꯤ
ꯔꯤꯛꯁꯥꯏꯇꯕꯤ
ꯎꯝ
ꯑꯩ ꯅꯍꯥꯟ ꯀꯔꯤꯔꯥ ꯏꯁꯄꯠ ꯏꯁꯄꯠ ꯖꯦꯠ ꯍꯥꯏꯕ꯭ꯔꯥ ꯀꯔꯤ ꯍꯥꯏꯕ꯭ꯔꯥ ꯑ ꯗꯃ ꯇ ꯅꯦꯗꯣ ꯌꯦꯡꯕ ꯌꯥꯗꯕ
ꯑꯣ ꯀ꯭ꯔꯤꯛ ꯐꯥꯏ ꯇꯤꯚꯤꯗ ꯌꯦꯡꯉꯨ ꯁꯤ ꯑꯥꯔ ꯑꯥꯏ ꯁꯤ ꯑꯦꯐ ꯋꯥꯏ ꯇꯤ ꯚꯕꯤ ꯀ꯭ꯔꯤꯛ ꯐꯥꯏ ꯇꯤꯚꯤꯗ ꯌꯦꯡꯉꯨ ꯑꯩꯍ ꯑꯩꯒꯤ ꯄꯣꯛꯇꯣ ꯅꯨꯡꯁꯤꯠ ꯂꯩꯕꯅ ꯂꯣꯏꯔꯦ
ꯍ ꯍ ꯁꯤꯁꯤ ꯁꯤꯒꯤꯁꯤ ꯁꯦ ꯌꯦꯡꯅꯤꯡꯕꯅꯤꯅꯦ ꯄꯨꯡ ꯇꯔꯥꯗꯔꯣ ꯂꯧꯗꯣꯛꯈꯤꯗꯣ
ꯍꯣꯏ ꯂꯩꯌꯦꯀꯣ ꯉꯁꯤ ꯄꯨꯡ ꯇꯔꯥ ꯇꯔꯥ
ꯄꯨꯡ ꯇꯔꯨ ꯇꯔꯥ ꯃꯈꯥꯏꯗ ꯍꯥꯏꯕ꯭ꯔꯥ ꯍꯥꯏꯕꯅꯦ
ꯍꯥꯏꯗꯤ ꯉꯔꯥꯡꯒꯤꯩꯗꯨꯗꯤ ꯌꯦꯡꯉꯦ ꯑꯗꯣ ꯐ꯭ꯔꯥꯟꯁꯀꯤꯗꯤ ꯌꯦꯡꯗ꯭ꯔꯦ ꯇꯨꯝꯅꯤꯡ ꯃꯥꯟꯕꯒꯦ
ꯐꯣꯔꯦꯟꯁꯀꯤ ꯃꯇꯦꯛ ꯌꯦꯡꯉꯦ ꯑꯩꯒꯤ ꯏꯅꯥꯎꯅꯨꯄꯥ ꯍꯣꯏ ꯒꯨꯒꯜ ꯒꯨꯒꯜꯗꯒꯤ ꯌꯦꯡꯕ ꯔꯤꯂꯤꯡꯗꯒꯤ ꯆꯪꯕꯪ
ꯑꯣ ꯑꯣ ꯑꯣ ꯑꯣ ꯐꯔꯦ ꯑꯩꯁꯨ ꯔꯦꯁꯇ ꯍꯧꯒꯦ ꯍꯣꯔꯦꯟ ꯅꯪ ꯑꯃꯨꯛ ꯀꯣ ꯇꯧꯔꯛꯑꯣꯀꯣ ꯅꯪ ꯀꯣ
ꯍꯣꯏ ꯍꯣꯏ ꯐꯔꯦ ꯐꯔꯦ ꯑꯗꯨꯃꯦ